ꯇꯥꯏꯌꯦ ꯇꯥꯏꯌꯦ
ꯀꯩ ꯑꯗꯨꯝ ꯆꯥꯛ ꯆꯥ ꯇꯣꯛꯄꯗꯩ ꯐꯝꯃꯤꯌꯦ
ꯀꯩ ꯢꯟꯁꯥꯡ ꯆꯥꯔꯦ
ꯏꯔꯣꯝꯕꯒ ꯀꯥꯡꯉꯧꯒ ꯆꯥꯏꯌꯦ
ꯑꯥꯁ ꯍꯥꯎꯔꯝꯒꯅꯤꯅꯦ ꯆꯥꯔꯦ ꯑꯩꯈꯣꯏꯗꯤ ꯉꯟꯅ ꯆꯥꯢꯌꯦ ꯉꯁꯤ ꯁꯧꯒ꯭ꯔꯤ ꯑꯥ ꯀꯥꯡꯉꯧ ꯑꯃ ꯈꯔ ꯈꯔ ꯆꯥꯏ
ꯑꯣ ꯍꯥꯎꯅꯤꯅꯦ
ꯑꯩꯈꯣꯏꯗꯤ ꯉꯟꯅ ꯆꯥꯕ ꯏꯄꯥꯒ-ꯏꯃꯥꯒꯗꯨ ꯂꯧ ꯆꯠꯅꯤꯡꯉꯥꯏ ꯂꯩꯕꯀꯣ
ꯑꯣꯑꯣ ꯌꯨꯝꯗ ꯂꯩꯕ꯭ꯔꯣ
ꯍꯣꯏ ꯈꯨꯟꯗ ꯌꯨꯝꯗ ꯑꯗꯨꯝ ꯂꯩꯌꯦ
ꯅꯨꯡꯉꯥꯏꯔꯝꯅꯤꯅꯦ ꯑꯗꯨꯗꯤ
ꯅꯨꯡꯉꯥꯢꯇꯦꯗ ꯍꯥꯏꯕꯗꯤ ꯑꯥ ꯍꯧꯖꯤꯛꯀꯥꯟꯗꯤ ꯁꯨꯇꯤ ꯂꯩꯕꯅꯤꯅꯀꯣ
ꯎꯪ
ꯑꯗꯨꯝ ꯂꯩꯗ ꯅꯪꯗꯤ ꯀ꯭ꯔꯤ ꯇꯧꯔꯤꯅꯣ ꯀꯔꯤ ꯇꯧꯒꯦ
ꯑꯩ ꯑꯩꯖꯨ ꯂꯥꯏꯔꯤꯛ ꯇꯝꯃꯤꯌꯦ ꯍꯣꯁꯇꯦꯜꯗ ꯂꯩꯌꯦ ꯑꯩꯗꯤ
ꯑꯣ ꯍꯣꯁꯇꯦꯜ ꯂꯩ ꯍꯥꯢꯕ
ꯑꯥꯎ
ꯀ꯭ꯂꯥꯁ ꯀꯥꯌꯥ ꯀꯥꯔꯤꯅꯣ ꯀꯣꯂꯦꯖꯔꯣ
ꯌꯨꯅꯤꯚꯔꯁꯤꯇꯤꯅꯦ
ꯌꯥ ꯌꯨꯅꯤꯚꯔꯁꯤꯇꯤ ꯑꯩꯈꯣꯏꯗꯤ ꯀ꯭ꯂꯥꯁ ꯇꯨꯌꯦꯞꯅ ꯂꯣꯏꯔꯛ ꯄꯥꯅꯦ ꯑꯉꯥꯡꯅꯦ ꯑꯁꯦꯡꯕ ꯑꯉꯥꯡꯅꯦ
ꯑꯉꯥꯡ ꯆꯍꯤ ꯀꯌꯥ ꯁꯨꯔꯒꯦ
ꯀꯨꯟ
ꯋꯥꯎ ꯑꯩꯗꯤ ꯇꯣꯢꯟ ꯑꯩꯅ ꯀꯨꯟ ꯃꯉꯥ
ꯑꯣ ꯀꯨꯟꯃꯉꯥ
ꯎꯪ ꯆꯦꯆꯦꯅꯦ ꯅꯪꯒꯤ
ꯍꯣꯢ ꯆꯦꯆꯦꯅꯤ ꯏꯆꯦ
ꯑꯗꯨꯗꯤ ꯀꯣꯠ ꯀꯣꯂꯦꯖ ꯇꯝꯗꯕꯩ ꯅꯠꯇ꯭ꯔꯣ
ꯇꯥꯝꯁꯤꯔ ꯍꯥꯏꯅ ꯈꯟꯕꯅꯤ ꯍꯣꯏ ꯈꯪꯗ꯭ꯔꯦ ꯀꯔꯤ ꯇꯝꯅꯁꯤꯒ ꯐꯒꯗꯕ꯭ꯔꯥ
ꯑꯥ
ꯃꯊꯥ ꯁꯥꯔꯦꯅꯦ
ꯀꯣꯂꯦꯖ ꯇꯝꯃꯕꯁꯨ ꯌꯥꯏ ꯑꯦꯛꯖꯥꯝ ꯊꯥꯔꯁꯨ ꯌꯥꯏ ꯊꯕꯛ ꯀꯩꯀꯥꯒ
ꯍꯣꯏ ꯀꯣꯂꯦꯖ ꯀꯔꯦꯁꯄꯣꯟꯗꯤꯡ ꯒꯨꯝꯕ ꯊꯝꯔꯒꯀꯣ
ꯑꯥ
ꯎ ꯑꯇꯣꯞꯄ ꯇ꯭ꯔꯦꯟꯅꯤꯡ ꯑꯃ ꯆꯠꯁꯤꯔꯥ ꯍꯥꯏꯅ ꯈꯟꯕ
ꯑꯧ ꯑꯗꯨꯁꯨ ꯌꯥꯏ
ꯕꯦꯡꯒꯨꯝꯕ ꯀꯣ
ꯎꯝ
ꯏꯆꯦ ꯅꯪ ꯀꯔꯤ ꯑꯣꯅꯔꯁ ꯂꯧꯕ꯭ꯔꯣ
ꯑꯩꯈꯣꯏ ꯉꯥꯡꯅꯩꯁꯦ ꯑꯍ
ꯍꯣꯏ ꯒ꯭ꯌꯥꯟ ꯇꯥꯏ
ꯑꯥ
ꯅꯣꯡ ꯆꯨꯕ꯭ꯔ
ꯆꯨꯗꯦꯗ ꯀꯩꯅꯣ ꯇꯧꯋꯦ ꯎꯝ ꯀꯩ ꯍꯥꯏꯗꯣꯏꯅꯣ ꯅꯣꯡ ꯃꯪꯉꯦ
ꯎꯝ ꯎꯝ
ꯀꯅꯥꯅ ꯊꯣꯡꯒꯦ ꯆꯥꯛꯇꯤ ꯌꯨꯝꯒꯤ ꯅꯣꯏꯒꯤ
ꯑꯩ ꯑꯩꯗꯤ ꯅꯨꯄꯥꯅ ꯑꯩꯗꯤ ꯊꯣꯡꯗꯦ ꯏꯃꯥꯅ ꯑꯗꯨꯝ ꯊꯣꯡꯉꯦ ꯑꯩ ꯑꯩ ꯆꯥꯛ ꯊꯣꯡꯉꯨ ꯍꯥꯏꯗꯦ
ꯑꯦ ꯇꯝꯒꯗꯕꯅꯤ ꯀꯩꯅꯣ ꯅꯪ ꯃꯤ ꯀꯅꯥꯝꯇ ꯂꯩꯇ꯭ꯔꯗꯤ ꯆꯥꯛ ꯊꯣꯡꯅꯤꯉꯥꯏ ꯊꯕꯛ ꯆꯤꯟꯕꯒꯤ ꯃꯤ ꯀꯅꯥꯝ ꯂꯩꯇ꯭ꯔꯗꯤ ꯀꯅꯥꯅ ꯆꯥꯛ ꯊꯣꯡꯗꯣꯏꯕ
ꯃꯔꯛ ꯃꯔꯛꯇꯗꯤ ꯊꯝꯃꯣ ꯑꯗꯨ ꯑ ꯑꯩ ꯀꯔꯤ ꯍꯥꯏꯖꯤꯔ ꯍꯩꯇꯦꯕ ꯆꯥꯛ ꯊꯣꯡꯅꯤꯉꯥꯏ
ꯑꯗꯣ ꯇꯝꯒꯗꯕꯅꯤ ꯀꯩꯅꯣ
ꯎꯝ ꯑꯗꯨꯗ ꯎ ꯈꯔ ꯈꯔꯗꯤ ꯈꯪꯉꯗ
ꯎꯝ
ꯏꯆꯦ ꯅꯪ ꯀꯌꯥ ꯂꯩꯕ꯭ꯔꯣ ꯏꯆꯦ ꯅꯪꯗꯤ
ꯑꯩꯒꯤ ꯑꯍꯨꯝꯅꯦ ꯑꯩꯒꯤ ꯃꯈꯥꯗ ꯏꯄꯥ ꯅꯨꯄꯥ ꯑꯅꯤ ꯂꯩꯌꯦ ꯑꯩꯒ ꯅꯪꯒꯤꯗꯤ ꯅꯪ ꯃꯊꯟꯗ ꯃꯥꯜꯂꯦ
ꯑꯩ ꯑꯩꯗꯤ ꯎꯝ ꯃꯉꯥ ꯂꯩꯌꯦ
ꯑꯣ
ꯅꯨꯄꯥ ꯑꯩ ꯈꯛꯇ ꯂꯥꯁ ꯅꯠꯇꯦ ꯑꯩꯅ ꯃꯌꯥꯏꯅꯦ
ꯀꯌꯥ ꯁꯨꯕ
ꯃꯉꯥ ꯂꯩ ꯑꯩꯔꯣ
ꯑꯥ ꯑꯣ ꯑꯣ ꯑꯣ
ꯑꯩꯒꯤ ꯃꯈꯥꯗ ꯑꯅꯤ ꯂꯩꯌꯦ ꯑꯩꯈꯣꯏ ꯆꯦ ꯈꯣꯏ ꯑꯗꯨꯝ ꯂꯥꯏꯔꯤꯛ ꯇꯝꯔ ꯂꯩꯌꯦ
ꯑꯣ ꯌꯨꯝ ꯄꯥꯟꯕ ꯑꯝꯇ ꯌꯥꯎꯗ꯭ꯔꯤꯕꯣ
ꯍꯣꯏ ꯌꯥꯎꯗ꯭ꯔꯤ
ꯎꯝ ꯅꯪꯒꯤ ꯅꯆꯟꯅꯨꯄꯤꯈꯩꯗꯤ ꯑꯉꯥꯡ ꯑꯣꯏꯔꯤꯕꯣ ꯑꯗꯨꯗꯤ ꯅꯪ ꯀ꯭ꯂꯥꯁ ꯇꯣ
ꯏꯅꯥꯎ ꯏꯅꯥꯎ ꯅꯨꯄꯤꯔꯣ
ꯑꯥ ꯏꯆꯟ ꯅꯨꯄꯤ ꯍꯥꯏꯒꯗꯕꯅꯦ ꯎꯝ
ꯍꯣꯏ ꯑꯗꯨꯝ ꯎꯝ ꯂꯥꯏꯔꯤꯛ ꯇꯝꯂꯒ ꯂꯩꯗ
ꯑꯣ ꯈꯨꯟꯗ ꯂꯣꯏ ꯂꯩꯕ꯭ꯔꯣ ꯅꯣꯏ
ꯍꯥ ꯈꯨꯟꯗ ꯅꯠꯇꯦ
ꯑꯣ
ꯑꯗꯨꯝ ꯃꯐꯝꯗꯤ ꯑꯗꯨꯝ ꯇꯣꯉꯥꯟꯅ ꯂꯩꯔꯦ ꯑꯩꯗꯤ ꯑꯗꯨꯝ ꯈꯣꯟꯗ ꯂꯩ
ꯀꯩꯒꯤꯅꯣ ꯌꯨꯝꯗꯒꯤ ꯆꯠꯄ ꯌꯥꯗꯕ꯭ꯔꯣ ꯏꯍꯤꯍꯤꯍꯤ ꯅꯣꯏꯣꯏ ꯃꯥꯒ ꯅꯣꯏ ꯄꯥꯒꯅꯥ ꯑꯃꯈꯛꯇꯪ ꯑꯣꯏꯕꯒꯤ ꯄꯥꯝꯃꯨꯗꯅ
ꯈꯟꯗ꯭ꯔꯦꯗ ꯑꯗꯨꯝ ꯈꯜꯂꯤ ꯑꯩ ꯍꯧꯖꯤꯛ ꯀꯔꯤ ꯇꯝꯁꯤꯔꯥ ꯍꯥꯏꯅꯀꯣ
ꯑꯥ
ꯀꯝꯄ꯭ꯌꯨꯇꯔ ꯇꯝꯁꯦ ꯍꯥꯏꯅ ꯈꯥꯟ ꯑꯁ ꯑꯩ ꯅꯨꯄꯥꯗꯣ ꯑꯩ ꯈꯛꯇ ꯑꯣꯏꯕꯒꯤꯀꯣ ꯃꯣꯏꯅ ꯀꯩ ꯍꯥꯏꯁꯤꯔ ꯍꯤꯍꯤꯍꯥꯍꯥ ꯍꯣꯏ ꯄꯥꯝꯃꯨꯕ ꯍꯣꯏ ꯆꯠꯍꯟꯅꯤꯡꯗꯕ ꯏꯟꯅꯥꯎ ꯄꯤ ꯑꯩꯈꯣꯏꯁꯦ ꯌꯨꯝꯗ ꯂꯩꯇꯦ ꯑꯩ ꯈꯛꯇꯅꯦ ꯍꯧꯖꯤꯛ ꯂꯩꯕ
ꯏꯆꯟ ꯑꯥ ꯏꯆꯟ ꯍꯥꯏꯒꯗꯕ
ꯑꯣ ꯑꯣ ꯏꯅꯥꯎꯅꯨꯄꯤ ꯍꯥꯏꯕꯁꯨ ꯍꯥꯏꯕ ꯌꯥꯏꯀꯣ
ꯏꯅꯥꯎꯅꯨꯄꯤ ꯍꯥꯏꯔꯒꯅꯅꯦ
ꯑꯥ
ꯅꯪꯒꯤ ꯅꯅꯥꯎ ꯅꯨꯄꯥ ꯂꯩꯔꯗꯤ ꯃꯥꯅ ꯂꯧꯔꯛꯄ ꯅꯨꯄꯤꯗꯣ
ꯑꯣ ꯑꯣꯑꯣ ꯑꯣ
ꯍꯥꯏꯒꯗꯕꯅꯦꯕ ꯏꯆꯟ ꯅꯨꯄꯤ ꯍꯥꯏꯕꯗ ꯑꯩ ꯏꯆꯤꯟ ꯏꯅꯥꯎꯗ ꯑꯩ ꯏꯈꯥ ꯊꯥꯕꯗ ꯅꯨꯄꯤ ꯂꯩ ꯅꯨꯄꯤꯁꯤꯡꯗꯣ ꯑꯩꯅ ꯏꯆꯟ ꯅꯨꯄꯤ ꯍꯥꯏꯒꯗꯕ
ꯑꯣ ꯑꯣ ꯑꯩ ꯒ꯭ꯌꯥꯟ ꯇꯥꯔꯦ
ꯑꯩꯒꯤ ꯑꯣꯏꯔꯒꯅ ꯑꯩꯅ ꯑꯣꯏꯔꯒꯅ ꯅꯨꯄꯤ ꯑꯣꯏꯕꯅꯤꯅ ꯏꯅꯥꯎꯅꯨꯄꯤ ꯍꯥꯏꯕ ꯀꯩꯁꯨ ꯀꯥꯏ ꯅꯨꯄꯥꯁꯤꯡꯅꯗꯤ ꯏꯆꯟ ꯅꯨꯄꯤ ꯍꯥꯏꯒꯗꯕꯅꯦ
ꯏꯆꯟ ꯅꯨꯄꯤꯀꯣ ꯍꯥꯍꯥꯍꯥ ꯏꯅꯥꯎ ꯅꯨꯄꯤ ꯍꯥꯏ ꯍꯦꯛꯇ ꯍꯥꯍꯥꯍꯥ ꯍꯤꯍꯤꯍꯥ ꯕꯤꯔ ꯀꯅꯤꯅꯦ ꯍꯥꯍꯥꯍꯥ ꯎꯨꯏ ꯅꯣꯏꯒꯤꯗꯤ ꯎꯝ ꯄꯥꯟꯁꯂꯦ ꯍꯥꯎꯕ꯭ꯔꯣ
ꯑꯩꯈꯣꯏꯗꯤ ꯍꯣꯁꯇꯦꯜꯗ ꯂꯩꯔꯁꯨ ꯍꯣꯁꯇꯦꯜꯒꯤ ꯆꯥꯛꯇꯣ ꯂꯧꯗꯦ
ꯑꯣ
ꯑꯥ ꯏꯁꯥꯅ ꯊꯣꯡꯉꯒ ꯆꯥꯏ ꯑꯥ
ꯑꯣ ꯑꯗꯨꯗꯤ ꯂꯣꯏꯅꯃꯛ ꯕꯖꯥꯔꯗꯒꯤ ꯂꯧꯔꯝꯅꯤꯅꯦ
ꯌꯨꯝꯗꯒꯤꯁꯨ ꯄꯨꯔꯛꯑꯦ ꯑꯌꯥꯝꯕꯅ ꯌꯨꯝꯗꯒꯤ ꯄꯨꯔꯛꯄ ꯉꯥꯛꯇ ꯆꯥꯏꯗ ꯁꯨꯇꯤ ꯂꯩꯕꯗꯣ ꯑꯗꯨꯀꯥꯟꯗ ꯌꯨꯝꯗ ꯆꯠꯂꯦ ꯑꯗꯨꯒ ꯑꯗꯨꯝ ꯄꯨꯈꯠꯂꯛꯄ ꯑꯗꯣ ꯑꯗꯨꯝ ꯆꯥꯏ ꯑꯗꯨ ꯑꯗꯨ ꯑꯣꯏꯅ ꯂꯩꯕꯁꯨ ꯌꯥꯎꯋꯤ ꯃꯔꯛ ꯃꯔꯛꯇ
ꯏꯁꯤꯡ ꯏꯁꯤꯡꯁꯨ ꯂꯧꯕ꯭ꯔꯣ
ꯏꯁꯤꯡꯗꯤ ꯑꯩꯈꯣꯏꯒꯤ ꯏꯁꯤꯡ ꯄꯤꯕꯀꯣ ꯑꯗꯨꯝ ꯊꯛꯅꯕ ꯀꯩꯀꯥꯗꯣ ꯍꯣꯁꯇꯦꯜꯒꯤ
ꯑꯣ ꯑꯣ
ꯑꯗꯨꯗꯒꯤ ꯌꯥꯔꯦ ꯏꯁꯤꯡꯗꯤ ꯑꯗꯨꯒ ꯃꯩꯗ ꯏꯟꯗꯛꯁꯟꯗ ꯊꯣꯡꯕ ꯏꯟꯗꯛꯁꯟ ꯁꯤꯖꯤꯟꯅꯔꯦ ꯕꯣꯏꯂꯔ ꯑꯗꯨ ꯔꯥꯏ ꯔꯥꯏꯁ ꯀꯨꯀꯔ ꯑꯗꯨꯒꯨꯝꯕ
ꯑꯣ ꯑꯣ
ꯎꯝ
ꯅꯨꯡꯉꯥꯢꯔꯝꯒꯅꯤꯅ ꯑꯗꯨꯗꯤ
ꯎꯝ ꯅꯨꯡꯉꯥꯏꯌꯦ ꯅꯪ ꯍꯣꯁꯇꯦꯜꯗ ꯑꯃꯨꯛꯐꯥꯎ ꯂꯩꯇ꯭ꯔꯤꯕꯣ ꯌꯨꯝꯗꯩ
ꯂꯩꯌꯦ ꯍꯣ ꯍꯣ ꯍꯣ ꯍꯣꯁꯇꯦꯜꯗ ꯑꯗꯨꯝ ꯂꯩꯔꯒ ꯍꯣꯁꯇꯦꯜꯗꯒꯤ ꯍꯧꯖꯤꯛ ꯉꯁꯤꯀꯥꯟ ꯌꯨꯝꯗ ꯑꯗꯨꯝ ꯂꯩꯕꯅꯦ ꯑꯩ ꯌꯨꯝꯗ ꯑꯝ ꯐꯥꯎ ꯂꯩꯇꯦ ꯁꯤꯀꯥꯟ ꯈꯛꯇꯅꯦ ꯂꯩꯕ
ꯑꯣ
ꯍꯣꯁꯇꯦꯜ ꯈꯛꯇ ꯆꯠꯂ ꯆꯠꯂꯒ ꯀꯣ
ꯑꯥ
ꯀ꯭ꯂꯥꯁ ꯀ꯭ꯂꯥꯁ ꯊ꯭ꯔꯤꯗꯤ ꯍꯧꯔꯅ ꯍꯣꯁꯇꯦꯜ ꯆꯠꯄꯅꯦ ꯑꯩ
ꯑꯗꯨꯗꯤ ꯅꯪꯗꯤ ꯊꯕꯛꯀ ꯑꯝꯇ ꯁꯨꯍꯜꯂꯝꯗꯧ ꯃꯥꯟꯗꯦꯅ ꯌꯨꯝꯗ
ꯑꯁ ꯋꯥꯔꯤꯁꯤꯗꯤ ꯈꯔ ꯈꯔꯗꯤ ꯁꯨꯢꯗ ꯎꯇꯦꯟꯁꯤꯜꯒꯨꯝꯕ ꯀꯔꯤ ꯀꯔꯤ ꯍꯥꯏꯕꯩ ꯑꯗꯨꯝ ꯌꯨꯝꯒꯤ ꯊꯕꯛꯇꯤ ꯈꯔ ꯈꯔꯗꯤ ꯇꯧꯋꯦ ꯑꯗꯣ ꯃꯄꯥꯟꯗ ꯂꯧ ꯆꯠꯂꯒ ꯑꯗꯨꯒꯨꯝꯕ ꯀꯟꯕ ꯊꯕꯛꯇꯤ ꯇꯧꯍꯟꯗꯦ
ꯑꯥ
ꯌꯥꯝ ꯃꯔꯨ ꯑꯣꯏꯕꯅꯦꯕ ꯑꯩꯉꯣꯟꯗ
ꯂꯧꯗꯤ ꯂꯥꯞꯄ꯭ꯔꯣ ꯌꯨꯝꯗꯒꯤ
ꯌꯥꯝꯅꯗꯤ ꯂꯥꯞꯇꯦꯗ ꯑꯗꯨꯝ ꯎꯝ ꯌꯨꯝꯒꯤ ꯃꯈꯥ ꯃꯈꯥꯗꯀꯣ ꯀꯤꯂꯣꯃꯤꯇꯔ ꯑꯃꯒꯨꯝꯕ ꯆꯠꯀꯅꯤ ꯍꯣꯏ
ꯑꯣ ꯏꯁꯤꯡꯒꯨꯝꯕꯗꯤ ꯂꯣꯏꯅ ꯐꯪꯕ꯭ꯔꯥ
ꯏꯁꯤꯡ ꯈꯔ ꯋꯥꯠꯄꯅꯦ ꯉꯁꯤꯁꯦ ꯅꯣꯡ ꯅꯣꯡ ꯆꯨꯗꯕ ꯑꯁ ꯈꯟꯗ꯭ꯔꯦꯅꯦ ꯏꯁꯤꯡ ꯈꯔ ꯋꯥꯠꯄ
ꯑꯗꯨꯗꯤ ꯀꯃꯥꯏꯟ ꯇꯧꯋꯦ ꯍꯥꯏꯗꯤ ꯑꯗꯨꯝ ꯑꯀꯪꯕꯗꯨꯗ ꯊꯥꯗꯣꯏꯔꯥ
ꯍꯨꯝ ꯊꯥꯗ꯭ꯔꯤꯗ
ꯊꯥꯗ꯭ꯔꯤ
ꯎꯝ
ꯀꯔꯝ ꯀꯥꯟ ꯊꯥꯗꯣꯏꯕ
ꯏꯁꯤꯡ ꯉꯥꯏꯔꯤ ꯈꯪꯗ꯭ꯔꯤ ꯑꯁ ꯏꯁꯤꯡ ꯂꯥꯛꯇꯦ
ꯎꯝ
ꯏꯁꯤꯡ ꯉꯥꯏꯕꯁꯨ ꯋꯥꯔꯦ
ꯀꯩꯅꯣ ꯇꯧꯕ꯭ꯔꯣ ꯖꯨꯝ ꯀꯜꯇꯤꯚꯦꯁꯟꯂꯣ
ꯎꯝ ꯏꯁꯤꯡ ꯂꯧꯅꯦ
ꯎꯝ
ꯑꯗꯣ ꯎꯝ ꯌꯥꯝꯅꯗꯤ ꯐꯪꯕ ꯅꯠꯇꯦꯗ
ꯎꯝ
ꯑꯩ ꯑꯩꯈꯣꯏ ꯐꯦꯃꯤꯂꯤꯒꯤ ꯈꯔꯗꯨꯒ ꯌꯥꯝ ꯄꯤꯛꯄꯁꯨ ꯅꯠꯇꯕ ꯎꯝ ꯌꯥꯝ ꯋꯥꯏꯑꯦ ꯆꯤꯡꯗ ꯂꯩꯕ
ꯀꯩꯒꯤꯅꯣ ꯍꯥꯏꯁꯦ ꯑꯩꯗꯤ ꯅꯨꯡꯉꯥꯏꯔꯝꯒꯗ꯭ꯔꯥ ꯈꯜꯂꯒ
ꯊꯕꯛ ꯀꯟꯕꯅꯦ
ꯍꯣꯏ ꯑꯗꯨꯕꯨꯗꯤ
ꯊꯕꯛꯇꯤ ꯀꯟꯅꯩꯌꯦ ꯑꯗꯨꯒꯤ ꯆꯥꯛ ꯌꯦꯟꯁꯥꯡꯒꯤ ꯑꯗꯨꯝ ꯑꯣꯔꯒꯅꯤꯛꯀꯤ ꯆꯥꯏꯌꯦ
ꯍꯣꯏ ꯑꯗꯨꯅꯦ ꯃꯤ ꯃꯁꯛꯁꯨ ꯐꯖꯔꯦ ꯑꯦ ꯍꯛꯆꯥꯡꯁꯨ ꯐꯔꯦ ꯎ
ꯃꯁꯛꯄꯨꯗꯤ ꯐꯖꯔꯝꯃꯣꯏꯗ
ꯑꯩꯒꯤ ꯏꯃꯥꯟꯅꯕꯤ ꯆꯤꯡꯒꯤ ꯃꯤꯈꯩ ꯂꯣꯏ ꯐꯖꯩꯌꯦ ꯑꯌꯥꯝꯕꯅ ꯃꯃꯥꯏꯒꯩꯁꯦ ꯁꯤ ꯁꯤ ꯅꯥꯜꯂꯒ ꯍꯣꯏ ꯑꯗꯨꯗꯤ ꯈꯪꯗ꯭ꯔꯦꯀꯣ
ꯍꯣꯏ ꯊꯕꯛꯁꯨꯨꯔꯗꯤ ꯀꯩ ꯍꯥꯁꯤꯔ
ꯍꯣꯏ ꯍꯣꯏ ꯍꯣꯏ ꯍꯣꯏ ꯅꯨꯡꯁꯥꯗ ꯊꯣꯛ ꯑꯩꯈꯣꯏꯒꯤ ꯎꯝ
ꯅꯨꯡꯁꯥ ꯀꯥꯟꯗꯗꯤ ꯑꯁ ꯐꯝꯕ ꯌꯥꯗꯦꯍꯦ ꯐꯦꯟ ꯐꯦꯟ ꯀꯅꯥꯗꯦ ꯅꯨꯡꯁꯥ ꯁꯥꯔꯗꯤ ꯅꯪꯒꯤ ꯃꯐꯝꯗ ꯇꯦꯝꯄ꯭ꯔꯦꯆꯔ ꯀꯌꯥ ꯌꯥꯎꯕ꯭ꯔꯥ ꯀꯌꯥ ꯁꯨꯕ꯭ꯔꯥ
ꯈꯪꯗꯦꯗ ꯑꯗꯨꯝ ꯁꯥꯗꯤ ꯁꯥꯏꯗ ꯑꯗꯣ ꯑꯗꯨꯒꯨꯝꯕꯗꯤ ꯌꯦꯡꯗꯦ
ꯑꯣ ꯑꯩꯈꯣꯏꯗꯤ ꯐꯣꯔꯇꯤ ꯁꯨ ꯍꯥꯏꯌꯦ
ꯎꯝ
ꯁꯝꯕꯒꯦꯔꯔꯥꯥ ꯂꯥꯝꯕꯩ ꯂꯥꯝꯒꯦꯔꯥ ꯈꯪꯗꯦ ꯑꯗꯨꯗꯤ ꯅꯦꯠꯅ ꯍꯥꯏꯕꯅꯤꯅꯀꯣ
ꯎꯝ
ꯗꯨ ꯅꯨꯉꯥꯏꯕꯔꯣ
ꯅꯨꯡꯉꯥꯏꯌꯦ
ꯑꯗꯣ ꯅꯣꯏ ꯅꯣꯏ ꯑ ꯀ꯭ꯂꯥꯁꯇꯤ
ꯀ꯭ꯂꯥꯁ ꯆꯠꯇꯣꯏꯅꯦ ꯄꯨꯡ ꯇꯔꯥꯃꯥꯊꯣꯏꯗꯒꯤ ꯑꯗꯣ
ꯇꯔꯥꯝꯊꯋꯥꯏ ꯑꯗꯨꯗꯒꯤ ꯍꯧꯖꯤꯗꯤ ꯀꯌꯥ ꯇꯥꯥꯕ꯭ꯔꯣ ꯄꯨꯡ ꯇꯔꯥ ꯀꯨꯡꯇ꯭ꯔ ꯇꯔꯦꯅꯦ